ꯍꯜꯂꯣ
ꯑ ꯅꯨꯉꯥꯏꯔꯤꯕꯣ
ꯑꯧ ꯅꯨꯡꯉꯥꯏꯔꯤꯌꯦ
ꯀꯃꯥꯏ ꯀꯃꯥꯏꯅ ꯇꯧꯔꯤꯒꯦꯅꯣꯕꯨ ꯑꯥꯁ ꯌꯥꯝꯊꯤꯅ ꯅꯨꯡꯉꯥꯏꯔꯤꯗ ꯗꯃꯥꯗ ꯃꯂꯥ ꯑꯣꯟ ꯑꯣꯟꯗꯅ ꯂꯩꯌꯦ
ꯃꯔꯥ ꯑꯣꯟ ꯑꯣꯟ ꯂꯩꯔꯤꯌꯦ ꯑꯩꯖꯨ ꯑꯁ ꯉꯁꯤꯗꯤ ꯍꯛꯆꯥꯡ ꯈꯔ ꯅꯨꯡꯉꯥꯏꯇꯦꯅ ꯎꯝ ꯇꯥ ꯂꯩꯔꯦ
ꯐꯔꯦ ꯐꯔꯦ ꯐꯔꯦ ꯍꯤꯗꯥꯛꯀꯗꯣ ꯈꯔ ꯀꯥꯞꯁꯟ ꯈꯣꯠꯁꯟꯗꯅ ꯇꯧꯅꯦ
ꯍ ꯍ ꯀꯟꯈꯠꯅꯕ
ꯀꯟꯈꯠꯅꯕ ꯊꯦꯔꯥꯄꯤ ꯈꯣꯠꯀ ꯇꯧꯗꯅ
ꯋꯥꯜ ꯀꯞ ꯌꯦꯡꯗ꯭ꯔꯣ
ꯑꯥꯏꯁ ꯃꯩꯅꯤ ꯀꯩꯅꯣꯅꯦꯍꯦ ꯇꯨꯝꯕꯖꯥꯠ ꯅꯠꯇꯦꯅꯦ ꯑꯩꯁ ꯑꯩꯈꯣꯏꯗꯤ ꯀꯩꯅꯣ ꯑꯥꯔꯖꯦꯟꯇꯤꯅꯥꯅꯤ ꯀꯩꯅꯣ
ꯑꯥꯔꯖꯦꯟꯇꯤꯅꯥ ꯑꯥꯔꯖꯦꯟꯇꯤꯅꯥꯗꯤ ꯍꯌꯦꯡ ꯑꯌꯨꯛ ꯂꯩꯗꯥꯏꯅꯦ
ꯈꯪꯗꯦ ꯀꯔꯝ ꯀꯥꯟꯅ ꯂꯩꯒꯦꯗꯤ ꯑꯩꯈꯣꯏ ꯊꯣꯛꯂꯑꯥꯟ ꯅꯣꯡꯃꯒꯤ ꯅꯤꯡꯁꯤꯡꯅꯤꯔꯛꯄꯅꯤ ꯌꯦꯡꯉꯤ
ꯍꯌꯦꯡ ꯑꯌꯨꯛ ꯄꯨꯡ ꯇꯔꯨꯛ ꯃꯈꯥꯏꯗ ꯂꯩꯕꯅꯦ
ꯍꯌꯦꯡ ꯑꯌꯨꯛꯀꯤ
ꯎꯝ
ꯑꯗꯨꯗꯤ ꯌꯦꯡꯕ ꯌꯥꯏ ꯀꯩꯅꯣ ꯑꯩꯈꯣꯏ ꯉꯟꯇꯥ ꯍꯧꯒꯠꯄ ꯀꯥꯡꯕꯨꯅꯤꯅ ꯑꯩꯈꯣꯏꯗꯤ
ꯃꯥꯅꯦ ꯍꯧꯒꯟꯕꯅꯤꯅ ꯑꯩ ꯌꯦꯡꯗꯣꯏꯅꯦ
ꯌꯦꯡꯒꯥꯏꯒꯗꯕꯅꯤ ꯀꯩꯅꯣꯅꯦ ꯐꯨꯠꯕꯣꯜ ꯑꯁꯤꯗꯤ
ꯃꯥꯅꯤ ꯌꯦꯒꯥꯥꯏꯒꯗꯧ ꯑꯩꯈꯣꯏꯒꯤ ꯑꯩꯈꯣꯏꯒꯤ ꯁ꯭ꯋꯥꯏꯁꯤꯗ ꯀꯣꯏꯕ ꯆꯠꯄ ꯅꯨꯡꯉꯥꯏꯕꯁꯤ ꯍꯧꯖꯤꯛꯀꯥꯟꯗꯤ ꯀꯥꯏ ꯀꯥꯏꯗꯒ ꯂꯩꯒꯦ
ꯍꯧꯖꯤꯛꯀꯥꯟꯁꯦ ꯃꯣꯏꯔꯥꯡ ꯑꯃ ꯌꯥꯝ ꯊꯤꯅ ꯅꯨꯡꯉꯥꯏꯔꯦ
ꯄꯤꯛꯅꯤꯛ ꯏꯁꯄꯣꯠꯀꯨꯝꯕꯁꯦ ꯏꯔꯩ ꯂꯩꯔꯛꯇ꯭ꯔꯕꯩ ꯇꯥꯏꯞ ꯇꯧꯔꯦꯀꯣ ꯍꯧꯖꯤꯛ
ꯂꯩꯇ꯭ꯔꯦ ꯔꯥꯝꯔꯩꯗ ꯔꯥꯝꯔꯩꯗ ꯆꯠ ꯇꯥꯕ ꯔꯥꯝꯔꯩꯗ
ꯔꯥꯃꯩ ꯈꯪꯗꯦ
ꯑꯃ ꯂꯩ
ꯀꯔꯣꯝꯗ
ꯆꯥꯗꯣꯡꯂꯣꯝꯗ
ꯏꯁ ꯑꯣ ꯑꯗꯨꯝ ꯁꯦꯐ ꯑꯣꯏꯕ ꯖꯒꯥꯔ꯭ꯕ ꯁꯦꯐ ꯑꯣꯏꯕꯗꯤ ꯍꯧꯖꯤꯛ ꯍꯧꯖꯤꯛꯀꯤ ꯂꯩꯔꯤꯕ
ꯎꯝ ꯃꯥꯅꯦ ꯃꯥꯅꯦ ꯃꯥꯅꯦ ꯍꯣꯏ ꯃꯥꯅꯦ
ꯑꯣꯀꯦ ꯑꯣꯀꯦ
ꯇꯧꯕꯇꯕꯨ ꯃꯣꯏ ꯅꯣꯡꯃꯥꯏꯖꯤꯡꯗꯤ ꯂꯣꯜꯂꯤ
ꯑꯣ ꯁꯦꯡꯕꯩ ꯄꯥꯛꯆꯠꯁꯨ ꯆꯠ ꯃꯤꯁꯨ ꯆꯠꯅꯗ꯭ꯔꯦ ꯔꯤꯐ꯭ꯔꯦꯁꯤꯡ ꯑꯣꯏꯅꯤꯡꯉꯛꯏꯗꯅ
ꯌꯥꯏ ꯌꯥꯏ ꯌꯥꯏ ꯑꯩꯈꯣꯏ ꯂꯣꯛꯇꯥꯛ ꯑꯃꯨꯛ ꯂꯣꯛꯇꯥꯛꯇꯒ ꯆꯠꯄ ꯌꯥꯏ
ꯂꯧꯇꯥꯛꯇꯤ ꯅꯨꯡꯉꯥꯏ ꯀꯩꯅꯣ
ꯎꯝ ꯑꯗꯨꯗ ꯆꯠꯂꯒ ꯄꯣꯊꯥꯔꯨꯕ ꯌꯥꯏ
ꯃꯥꯅꯤ ꯂꯣꯛꯇꯥꯛꯇꯤ ꯐꯖꯅ ꯅꯨꯡꯉꯥꯏꯌꯦ ꯑꯗꯣ ꯍꯧꯖꯤꯛ ꯍꯧꯖꯤꯛ ꯈ꯭ꯋꯥꯏ ꯅꯨꯡꯉꯥꯏꯕꯁꯤ ꯂꯣꯛꯇꯥꯛ ꯑꯣꯏꯕ ꯃꯥꯜꯂꯦ ꯑꯩ ꯁꯨꯝ ꯈꯟꯕꯗ ꯌꯥꯔꯤꯕꯁꯤꯡꯁꯤꯒꯤ ꯃꯇꯨꯡꯏꯟꯅ
ꯍꯣꯏ
ꯑꯗꯨꯕꯥꯏꯅ ꯑꯇꯣꯞꯄ ꯊꯕꯛ ꯊꯥꯖꯟꯕ꯭ꯔꯥ
ꯑꯩ ꯑꯇꯣꯞꯄꯁꯤ ꯀꯩꯃꯇ ꯊꯥꯖꯟꯗ꯭ꯔꯦ
ꯅꯪ ꯇꯧꯔꯔꯣꯏꯗ꯭ꯔꯕ
ꯇꯧꯔꯔꯣꯏꯗꯧ ꯃꯥꯟꯗ꯭ꯔꯦꯗ ꯇꯧꯗꯧ ꯃꯥꯟꯗ꯭ꯔꯦꯗ
ꯑꯣ ꯍ ꯍ ꯑꯃꯐꯧ ꯑꯃꯐꯥꯎ ꯊꯥꯖꯟꯅꯤꯡꯗ꯭ꯔꯦꯕ
ꯑꯃꯕꯧ ꯊꯥꯖꯟꯅꯤꯡꯗ꯭ꯔꯦ ꯀꯕꯤꯒꯨꯝꯕꯤ ꯑꯃꯇ ꯇꯧꯅꯤꯡꯗ꯭ꯔꯦ
ꯀꯔꯕꯥꯔꯅꯦ ꯇꯧꯅꯩꯅꯦ ꯈꯪꯉꯤꯅꯦ ꯅꯪꯕꯨꯗꯤ
ꯎꯝ ꯀꯔꯕꯥꯔꯗ ꯑꯣꯏꯅ ꯇꯧꯔꯒꯦꯅ ꯑꯗꯨꯁꯨ ꯌꯥꯗ꯭ꯔꯦꯅꯦ
ꯀꯩꯒꯤ ꯌꯥꯔꯣꯏꯗꯣꯏꯅꯣ ꯌꯥꯅꯤ ꯑꯗꯨꯒ ꯏ ꯏ ꯔꯤꯛꯁꯣꯒꯤ ꯑꯩꯈꯣꯏꯅ ꯁꯨꯝ ꯍꯥꯏꯅꯕꯗꯣ
ꯎꯝ
ꯑꯗꯨ ꯚꯥꯏ ꯍꯧꯖꯤꯛ ꯑꯣꯛꯇꯣ ꯑꯣꯛꯇꯣ ꯍꯥꯏꯒꯗ꯭ꯔꯥ ꯗꯤꯖꯜ ꯑꯣꯛꯇꯣ ꯃꯥꯟꯕ ꯏ ꯔꯤꯛꯁꯨ ꯈꯔ ꯆꯥꯎꯕ ꯑꯃ ꯊꯣꯛꯂꯛꯄꯗ ꯈꯟꯕ ꯏ ꯏ ꯑꯣꯛꯇꯣ ꯍꯥꯏꯇꯥꯔꯦ
ꯑꯇꯥꯡꯕꯗꯣ
ꯑꯗꯨꯗꯣ ꯈꯔ ꯇꯥꯡꯕꯗꯣ ꯇꯥꯡꯕꯨ ꯇꯥꯡꯑꯝꯃꯅꯤꯅꯦ ꯈꯔ ꯆꯥꯎꯔꯦꯕ
ꯗꯤꯖꯜ ꯑꯣꯇꯣꯒꯤ ꯇꯥꯏꯞꯇ ꯃꯤꯗꯨꯁꯨ ꯃꯅꯤꯡꯗꯒ ꯐꯝ ꯌꯥꯕ ꯑꯃ ꯂꯩ ꯑꯣ ꯑꯁ ꯐꯖꯩꯅꯦ ꯑꯗꯨꯗꯤ ꯂꯣꯟ ꯌꯥ ꯖꯥꯠꯂꯣ
ꯂꯣꯟ ꯀꯩꯀꯥꯕꯨꯗꯤ ꯌꯥꯏ ꯍꯥꯏꯕꯅꯦ ꯑꯗꯣ ꯃꯣꯏ ꯈꯪ ꯃꯣꯏꯁꯦ ꯂꯣꯟꯒꯤ ꯊꯕꯛꯁꯦ ꯃꯣꯏꯒꯤꯁꯦ ꯑꯅꯝꯕꯅ ꯌꯥꯒꯟꯗꯦꯅꯦ ꯍꯪꯉꯨꯕꯗ
ꯋꯥꯍꯦ ꯀꯃꯔꯁꯦꯜꯒꯤꯁꯦ ꯂꯣꯟ ꯂꯧꯕ ꯈꯔꯗꯤ ꯋꯥꯕ ꯖꯥꯠꯅꯤ
ꯋꯥꯏꯗ ꯚꯥꯏ ꯃꯣꯏ ꯑꯗꯨꯒꯤ ꯄ꯭ꯔꯣꯁꯦꯁ ꯅꯨꯡꯁꯤ ꯈꯔ ꯇꯞꯄꯖꯥꯠꯅꯤ
ꯌꯥꯍꯟꯗꯔꯤꯔꯥ ꯀꯩꯅꯣ ꯒ꯭ꯌꯥꯟ ꯇꯥꯗ꯭ꯔꯦ
ꯃꯣꯏꯅ ꯌꯍꯟꯗꯕ ꯑꯣꯏꯔꯝꯒꯅꯤ
ꯄꯩꯁꯥ ꯊꯣꯛꯐꯝꯁꯦ ꯂꯩꯔꯛꯇ꯭ꯔꯁꯨ ꯋꯥꯏꯅꯦ ꯑꯁ ꯀꯥꯏ ꯕꯦꯕꯨꯂꯥ ꯊꯤ ꯆꯨꯔꯦꯕ
ꯋꯥꯏ ꯋꯥꯏ ꯋꯥꯏ ꯇꯧꯔꯨ ꯇꯧꯔꯨꯕꯗꯕ ꯆꯪꯕꯗꯤ ꯂꯣꯏ ꯆꯪꯉꯦ
ꯅꯪꯒꯤꯗꯤ ꯀꯔꯕꯥꯔ ꯑꯆꯧꯕ ꯑꯃ ꯂꯩꯕꯅꯤꯅ ꯐꯩꯌꯦ
ꯎꯝ ꯌꯥꯝ ꯐꯩ ꯌꯥꯝ ꯐꯩ ꯌꯥꯝ ꯊꯤꯅ ꯀꯥꯟꯅꯩ ꯂꯣꯏ ꯍꯣꯔꯦ ꯍꯥꯏꯇꯥꯔꯦ
ꯎꯝ ꯍꯣꯔꯦꯒ ꯍꯥꯏꯖꯟꯗ
ꯍꯣꯔꯦ ꯆꯠꯄꯒ ꯂꯥꯛꯄꯒ ꯆꯠꯄꯅ ꯍꯦꯟꯖꯜꯂꯛꯄ
ꯍꯥꯥ
ꯆꯠꯄꯒ ꯂꯥꯛꯄꯒ ꯆꯠꯄꯅ ꯍꯦꯟꯖꯜꯂꯛꯄ
ꯆꯠꯄꯅ ꯍꯦꯟꯖꯤꯜꯂꯛꯑꯕꯥ ꯌꯦꯟꯖꯟ ꯂꯝ ꯃꯣꯏꯗ ꯅꯪ ꯅꯪ ꯂꯥꯛꯏꯗꯨꯕꯨ ꯇꯞ ꯇꯥꯏ ꯂꯥꯛꯏꯗꯨꯕꯨ ꯅꯨꯄꯤꯁꯨ ꯊꯤꯗ꯭ꯔꯤ ꯅꯨꯄꯤꯗ ꯂꯣꯏ ꯊꯥꯗꯂꯩꯔꯕꯔꯕꯥ
ꯑꯥ ꯌꯥꯝ ꯐꯖꯅ ꯂꯥꯛꯑꯦ ꯑꯗꯣ ꯌꯥꯝ ꯐꯖꯅꯁꯨ ꯆꯠꯄ ꯍꯥꯏꯇꯥꯔꯦ
ꯀꯩꯗꯅꯣ ꯆꯠꯂꯤꯁꯦ ꯅꯨꯄꯤꯗ ꯌꯥꯝ ꯊꯥꯗꯕꯔ꯭ꯕ ꯅꯪ
ꯊꯥꯗꯗꯦ ꯃꯤ ꯍꯧꯖꯤꯛ ꯀꯥꯏ ꯑꯝꯇ ꯌꯥꯗꯦꯃꯤ ꯑꯃꯇ ꯌꯥꯗꯦ ꯍꯥꯏꯗꯨꯅꯤ
ꯀꯔꯤ ꯀꯔꯤ ꯇꯧꯔꯒꯕꯨ ꯇꯧꯗꯣꯏꯅꯣ ꯈꯪꯗ꯭ꯔꯦ ꯌꯦꯟ ꯂꯣꯏꯒꯦꯇꯧꯏ ꯍꯩꯗꯧ ꯃꯥꯟꯗꯦ ꯁꯤꯗꯧ ꯃꯥꯥꯟꯂꯤ ꯑꯃꯨꯛ ꯇꯣꯛꯏ
ꯗꯨꯀꯥꯟ ꯐꯝꯕꯅ ꯐꯗꯧ ꯃꯥꯜꯂꯦ
ꯗꯨꯀꯥꯟ ꯐꯝꯃ ꯏꯔꯥꯏ ꯂꯥꯏꯕꯗꯣ ꯑꯗꯨꯁꯨ ꯃꯤ ꯄꯣꯠꯂꯩ ꯂꯥꯛꯇ꯭ꯔꯗꯤ ꯌꯥꯔꯣꯏꯅꯦ
ꯑꯗꯨ ꯃꯐꯝ ꯆꯥꯅ ꯐꯪꯒꯗꯕꯅꯤꯅꯦ ꯃꯥꯐꯝꯁꯤ
ꯑꯥ
ꯑꯗꯒꯤ ꯃꯤ ꯄꯨꯁꯤꯟꯕ ꯑꯃ ꯌꯥꯝ ꯊꯤꯅ ꯃꯊꯧ ꯇꯥꯏꯌꯦꯕ ꯑꯍꯥꯟꯕꯒꯤ ꯍꯥꯏꯇꯥꯔꯦ
ꯎꯝ
ꯌꯥꯝ ꯐꯖꯕ ꯑꯃ ꯑꯗꯨꯅ ꯃꯤ ꯗꯨꯀꯥꯟ ꯗꯨꯀꯥꯟ ꯇꯧꯔ ꯇꯧꯔꯒ ꯍꯧꯖꯤꯛꯀꯥꯟ ꯐꯤꯔꯣꯟ ꯌꯣꯟꯕ ꯈꯣꯠꯄꯗ ꯄꯩꯁꯥ ꯂꯣꯏ ꯄꯥꯏꯈꯠꯂꯤ ꯃꯌꯥꯝꯁꯦ
ꯍꯣꯏ ꯐꯤꯔꯣꯟꯒꯤꯗꯤ ꯍꯧꯖꯤꯛ ꯐꯖꯅꯗꯤ ꯇꯧꯅꯕ ꯃꯥꯜꯂꯦ
ꯑꯁ ꯐꯖꯅ ꯇꯧꯅꯔꯦ ꯍꯧꯖꯤꯛ
ꯑꯗꯨ ꯍꯥꯏꯔꯒ ꯍꯣꯏ ꯍꯥꯏꯔꯣꯅꯦ ꯐꯤꯔꯣꯟ
ꯐꯤꯔꯣꯟ ꯐꯤꯔꯣꯟ ꯇꯧꯔꯦ ꯑꯗꯩꯗꯤ ꯂꯣꯏ ꯇꯧꯅꯔꯦ ꯍꯧꯖꯤꯛꯇꯤ ꯕꯥꯢ ꯂꯣꯏꯅꯃꯛ ꯌꯥꯔꯦꯕ ꯂꯧꯕꯝ ꯂꯣꯏ ꯂꯩꯔꯕꯅꯤꯅ
ꯂꯧꯐꯝꯁꯦ ꯗꯦꯁ ꯁꯤꯗꯩ ꯆꯦꯟꯗꯣꯏ ꯅꯠꯇꯔꯣ
ꯃꯥꯅꯦ ꯗꯦꯁꯗꯒꯤ ꯗꯦꯁ ꯍꯥꯏꯔꯒ ꯑꯥ ꯗꯦꯁꯗ
ꯑꯥꯏꯁ ꯐꯣꯔꯦꯟ
ꯑꯧ ꯐꯣꯔꯦꯟꯗꯒꯤ
ꯐꯣꯔꯦꯟꯗꯩꯩ ꯆꯦꯟꯅꯔꯕꯣ ꯍꯧꯖꯤꯛꯁꯦ
ꯑꯦ ꯑꯗꯨ ꯉꯥꯛꯇꯅꯤꯅꯦ ꯐꯣꯔꯦꯟꯗꯩ ꯉꯥꯛꯇꯅꯦꯁꯦ ꯌꯣꯜꯂꯤꯒ ꯈꯣꯠꯂꯤꯕ ꯇꯧꯋꯤ ꯃꯌꯥꯝꯁꯦ
ꯑꯣ
ꯑꯗꯅꯦ ꯃꯃꯟ ꯊꯨꯒꯥꯏꯅꯩꯁꯦ ꯃꯣꯏ ꯃꯁꯦꯟ
ꯑꯣ ꯁ꯭ꯋꯥꯏꯗꯩ ꯅꯂꯛꯇ꯭ꯔꯦꯕ
ꯅꯠꯇ꯭ꯔꯦ ꯑꯗꯨꯅꯅꯤꯅꯦ
ꯑꯣ
ꯑꯗꯨ ꯅꯠꯇ꯭ꯔꯒꯕꯨ ꯀꯥꯏꯗꯒꯤ ꯑꯍꯥꯝꯕꯒꯤ ꯇꯧꯕꯗꯗꯤ ꯌꯥꯝ ꯆꯥꯎꯋꯦ ꯍꯥꯏꯕ ꯋꯥꯅꯦꯕ
ꯑꯥ ꯑꯗꯣ ꯈꯪꯗꯦ ꯑꯩꯗꯤ ꯎꯄꯥꯏ ꯂꯩꯔꯛꯇ꯭ꯔꯦ ꯊꯛꯄꯤ ꯆꯥꯕꯤꯒꯤꯁꯦ ꯑꯣꯏꯅ ꯇꯧꯔꯁꯤꯔꯥ ꯈꯪꯗꯦ
ꯌꯥꯏꯌꯦ ꯌꯥꯏꯌꯦ ꯑꯗꯣ ꯍꯨꯖꯤꯛꯇꯤ ꯌꯥꯝ ꯂꯨꯔꯦꯅꯦ
ꯑꯗꯣ ꯃꯄꯥꯟꯒꯤꯗꯨꯗꯤ ꯉꯝꯃꯣꯏꯌꯦ ꯁ꯭ꯋꯥꯏꯒꯤꯅꯦ ꯑꯩꯅ ꯇꯧꯔꯛꯇꯣꯏꯁꯤꯅ ꯑꯃꯥ ꯀꯩꯅꯣꯒꯤꯗꯨ ꯆꯠꯂꯨꯔꯕꯣ ꯂꯝꯁꯥꯡꯒꯤꯗꯣ
ꯆꯠꯇꯔꯤ
ꯑꯗꯨꯒꯤ ꯃꯑꯣꯡꯗꯨ ꯇꯧꯔꯁꯤꯔꯥ ꯈꯪꯗꯦꯅꯦ ꯈꯠꯂꯤꯕꯅꯤ ꯋꯥꯈꯟꯖꯦ ꯍꯥꯏꯐꯦꯠꯇꯤ ꯎꯔꯕꯣꯅꯥ
ꯎꯔꯦ ꯑꯩ ꯎꯔꯦ ꯑꯩ ꯆꯠꯀꯦꯅ ꯈꯜꯂꯤꯅꯦ ꯑꯗꯨꯏꯗꯣ
ꯎꯝ ꯑꯗꯨ ꯅꯨꯡꯉꯥꯏꯕꯅꯦ ꯑꯩ ꯑꯃꯨꯛ ꯑꯃꯨꯔꯛꯇꯤ ꯆꯠꯂꯨꯔꯦꯕ
ꯑꯥ
ꯃꯥꯏꯗꯣ ꯌꯥꯝꯅ ꯄꯩꯁꯥꯁꯨ ꯊꯥꯗꯗꯦꯕ
ꯑꯥ
ꯀꯩꯅꯣ ꯇꯧꯔꯒ ꯋꯥꯅꯒ ꯇꯧꯔ ꯁꯦꯝꯃꯒ ꯏꯅ ꯀꯨꯞꯄꯦꯕ ꯋꯥꯅ ꯁꯦꯝꯃꯦꯗꯅ ꯑꯗꯨ ꯏꯅ ꯀꯨꯞꯄꯦ ꯑꯗꯨꯅ ꯕꯖꯦꯠꯇꯣ ꯀꯤꯝ ꯊꯥꯗꯗꯦ ꯑꯗꯨꯒ ꯇꯦꯕꯜꯒꯗꯣ ꯎꯄꯥꯛ ꯑꯔꯩꯕꯅ ꯑꯗꯨꯝ ꯁꯥꯕꯗꯣ ꯈꯪꯕ꯭ꯔꯥ ꯃꯄꯥꯅꯤ ꯀꯩꯝ ꯇꯦꯝꯗꯕꯤꯗ
ꯑꯥ
ꯑꯗꯨꯃꯥꯏ ꯇꯧꯔꯦꯕ ꯑꯗꯨꯒ
ꯍꯨꯖꯤꯀꯥꯟꯗꯤ ꯊꯥꯏꯅꯒꯤ ꯃꯑꯣꯡꯗ ꯇꯧꯕꯁꯦ ꯌꯥꯝ ꯄꯥꯝꯅꯩꯗꯅ
ꯌꯥꯝ ꯄꯥꯝꯅꯩꯗꯅ
ꯑꯥ ꯐꯣꯇꯣ ꯚꯤꯗꯤꯑꯣꯒꯤꯅꯦ ꯀꯦꯝꯇꯩ ꯅꯠꯇꯦꯕ
ꯃꯥꯅꯦ ꯃꯥꯅꯦ ꯃꯩꯒꯗꯣ ꯄꯤꯛꯇꯛꯅ ꯊꯥꯜꯂꯒ
ꯑꯦꯜ
ꯌꯥꯝꯅ ꯏꯪ ꯆꯤꯛꯄ ꯍꯥꯏꯇꯥꯔꯦ ꯃꯐꯝꯗꯨꯒ
ꯑꯥ
ꯅꯨꯉꯥꯏꯍꯜꯂꯦꯕ
ꯑꯗꯨꯗꯅꯦ ꯃꯤꯅ ꯀꯩꯅꯣ ꯇꯧꯔꯤꯁꯦ ꯍꯧꯖꯤꯛꯀꯥꯟꯗꯤ ꯄꯩꯁꯥ ꯏꯆꯪ ꯄꯩꯁꯥ ꯏꯇꯤꯡ ꯇꯤꯡꯗꯅ ꯑꯗꯨꯝ ꯄꯩꯁꯥ ꯇꯥꯜꯂꯤꯁꯦ
ꯆꯥꯟꯅꯕ ꯍꯥꯏꯒꯗ꯭ꯔꯥ ꯍꯩꯕ ꯍꯥꯏꯒꯗ꯭ꯔꯥ ꯈꯔ ꯑꯃꯅꯗꯤ ꯌꯥꯝ ꯂꯥꯏ ꯂꯥꯏ ꯇꯥꯜꯂꯦꯗ ꯄꯩꯁꯥꯥꯁꯦ
ꯇꯥꯜꯂꯤꯗ ꯑꯩꯈꯣꯏꯅ ꯍꯩꯇꯕꯒꯤꯅꯤ
ꯑꯈꯣꯏꯅ ꯍꯩꯇꯕꯩꯁꯨ ꯑꯣꯏꯕ ꯖꯥꯠꯅꯤ ꯇ꯭ꯔꯥꯏꯁꯨ ꯇꯧꯗꯕꯩ ꯑꯣꯏꯕꯖꯥꯠꯅꯤ
ꯃꯥꯅꯦ ꯔꯤꯛꯁ ꯂꯧꯗꯕ ꯇꯁꯦꯡꯃꯛꯀꯤꯗꯤ ꯎꯝ ꯇꯥꯁꯦꯕꯀꯦꯗꯤ ꯄꯤꯁꯥ ꯄꯥꯏꯒꯦꯗꯤ ꯔꯤꯁꯛ ꯂꯧꯒꯗꯕꯅꯤꯗ
ꯄꯩꯁꯥ ꯂꯩꯇ꯭ꯔꯤ ꯉꯥꯏꯗ ꯔꯤꯛꯁ ꯂꯧꯁꯟꯕꯗꯨꯅꯤꯅꯦ ꯇꯜꯂꯤꯁꯦ ꯏꯍꯤꯔꯤꯁꯦ
ꯑꯗꯨꯅꯤꯅꯦ ꯑꯗꯨꯃꯥꯏꯅ ꯀꯤꯔꯛꯄꯗꯨꯗꯅꯦ ꯑꯗꯨꯝ ꯂꯩꯍꯧꯔꯤꯁꯦ ꯑꯩꯈꯣꯏꯅ ꯂꯩꯍꯧꯔꯤ
ꯀꯩ ꯇꯥꯏꯕ ꯏꯇꯥꯎꯕꯨ ꯑꯃꯨꯛ ꯍꯟꯅꯥ ꯑꯩꯗꯤ ꯇꯝꯗꯅ ꯑꯃ ꯂꯩꯁꯟꯈꯤꯕꯗꯩꯩ ꯀꯥꯟꯅꯈ꯭ꯔꯦ ꯃꯥ ꯇꯦꯛꯇꯦꯛ
ꯀꯥꯟꯅꯒ꯭ꯔꯦ ꯃꯥꯗꯤ
ꯑꯗꯨꯃꯥꯏꯅ ꯃꯥꯥꯏ ꯆꯥꯐꯝꯁꯨ ꯂꯩꯇꯦ ꯃꯥꯁꯨ ꯕꯤꯖꯤꯅꯦꯁ ꯕꯤꯖꯤꯅꯦꯁ ꯇꯧꯕꯅꯤ ꯃꯥꯁꯨ ꯄꯤ ꯃꯆꯟꯅꯨꯄꯤꯒ ꯇꯧꯔꯒ
ꯑꯧ ꯃꯣꯏ ꯐꯖꯅ ꯇꯥꯜꯂꯒꯦꯅ ꯈꯜꯂꯦ
ꯐꯖꯅ ꯇꯥꯜꯂꯦ ꯃꯥ ꯊꯕꯛꯁꯨ ꯇꯧꯁꯜꯂꯦ ꯑꯗꯨ ꯍꯥꯏꯔꯥ ꯃꯥꯏ ꯊꯕꯛꯇꯣ ꯄ꯭ꯔꯣꯖꯦꯛ ꯂꯥꯛꯇ꯭ꯔꯦ ꯍꯥꯏꯔꯤꯅꯦ
ꯈꯪꯗꯤꯌꯦ ꯑꯗꯨꯗꯤ
ꯉꯔꯥꯡ ꯉꯔꯥꯡꯂꯥ ꯅꯍꯥꯜꯂꯥ ꯃꯥꯒꯤ ꯀꯩꯅꯣ ꯐꯤ ꯊꯤꯟꯕ ꯆꯠꯂꯨꯏꯕ
ꯎꯝ
ꯑꯗꯨꯗꯥ ꯄ꯭ꯔꯣꯖꯦꯛ ꯂꯥꯛꯇ꯭ꯔꯦ ꯈꯣꯠꯇ꯭ꯔꯦꯅꯥ ꯍꯥꯏꯔꯛꯑꯦꯕ
ꯔꯥꯅꯤꯅꯦ ꯑꯗꯨ ꯂꯥꯛꯇꯕꯁꯤꯁꯨ
ꯑꯗꯨꯁꯨ ꯕꯦꯔꯥꯅꯦ ꯑꯗꯨ ꯑꯩꯈꯣꯏꯒꯤ ꯑꯩꯈꯣꯏꯅ ꯇꯧꯔꯤꯕ ꯊꯕꯛꯁꯦ ꯑꯗꯨꯝ ꯀꯩꯅꯣ ꯏꯁꯇꯦꯕꯜꯗꯤ ꯏꯌꯣꯏ ꯏꯌꯣꯏ ꯏꯌꯣꯏ ꯑꯣꯏꯗꯦꯕ ꯍꯥꯟꯅ ꯇꯧꯔꯝꯕꯗꯨꯁꯨ ꯃꯉꯥꯏ ꯁꯤ ꯃꯑꯣꯡꯒꯤ ꯊꯕꯛꯁꯦ ꯍꯥꯏꯇꯥꯔꯦ ꯏꯁꯇꯦꯕꯜꯗꯤ ꯏꯑꯣꯏ ꯑꯣꯏꯗꯕ ꯖꯥꯠꯅꯤ ꯇꯥꯗ꯭ꯔꯥꯕꯣ ꯚꯥꯏ ꯍꯜꯂꯣ ꯍꯜꯂꯣ ꯍꯜꯂꯣ ꯇꯥꯗ꯭ꯔꯁꯨ ꯊꯝ ꯊꯝꯒꯤꯅꯨꯀꯣ ꯃꯤꯅꯤꯠ ꯆꯨꯗ꯭ꯔꯤ ꯍꯜꯂꯣ ꯅꯦꯠꯋꯥꯛ ꯌꯥꯗ꯭ꯔꯕ ꯈꯪꯗꯦꯅꯦꯍꯦ